ꯍ ꯆꯥꯔꯕꯣ
ꯇꯥꯔꯦ ꯇꯥꯔꯦ
ꯑꯣ ꯀꯩ ꯇꯧꯔꯝꯃꯤꯅꯣ
ꯑꯩꯁꯦ ꯂꯥꯏꯔꯤꯛ ꯌꯦꯉꯝꯕꯅꯤꯗ
ꯑꯣ ꯃꯤꯗꯤ ꯂꯥꯏꯔꯤꯛ ꯀꯌꯥꯝ ꯄꯥꯏꯀꯣ ꯂꯩꯀꯣ
ꯑꯥ ꯂꯥꯏꯔꯤꯛꯁꯦ ꯈꯔ ꯄꯥꯗ꯭ꯔꯗꯤ ꯀꯩꯗꯧꯔꯒ ꯂꯩꯅꯤ ꯈꯪꯉꯛꯇ꯭ꯔꯕ ꯑꯗꯨꯗ ꯂꯥꯏꯔꯤꯛꯁꯦ ꯑꯗꯨ ꯌꯦꯉꯝꯕꯅꯤꯗꯥ
ꯆꯨꯝꯃꯦ ꯑꯁ ꯑꯗꯣ ꯅꯣꯡ ꯑꯦꯛꯖꯥꯝꯁꯨ ꯂꯣꯏꯊꯣꯛꯈꯤ ꯑꯗꯩꯗꯤ ꯂꯥꯏꯔꯤꯛꯁꯦ ꯍꯥꯏꯗꯤ ꯋꯥꯈꯜ ꯌꯥꯝꯅ ꯄꯥꯕꯗꯣ ꯈꯪꯕ꯭ꯔꯥ ꯑꯦꯛꯖꯥꯝꯗꯣ ꯂꯣꯏꯗ꯭ꯔꯗꯤ ꯑꯃ ꯑꯦꯛꯖꯥꯝꯒꯤ ꯄꯥꯀꯥꯟꯗ ꯋꯥꯈꯜ ꯑꯃ ꯀꯩ ꯍꯥꯏꯅꯤ ꯅꯪꯉꯣꯏꯗ꯭ꯔꯥ ꯅꯪꯒꯗ꯭ꯔꯥꯁꯨ ꯈꯟꯕꯒꯤ ꯃꯁ ꯁ ꯍꯥꯏꯗꯅ ꯑꯗꯨ ꯅꯠꯇꯕꯤꯗ ꯑ꯫ ꯑꯗꯨꯝ ꯍꯥꯏꯗꯤ ꯏꯌꯥꯡ ꯌꯥꯅ ꯂꯥꯏꯔꯤꯛ ꯀꯥ ꯍꯔ ꯄꯥꯅꯤꯡ ꯀꯥꯟꯗ ꯌꯦꯡ ꯇꯧꯕꯗꯣ ꯑꯁꯇꯨ ꯌꯥꯝ ꯅꯨꯡꯉꯥꯏꯕꯅꯤꯅꯦ꯫
ꯍꯣꯏ ꯋꯥꯈꯜ ꯌꯥꯡꯅꯗꯤ꯫ ꯄꯥꯏ ꯕꯨ ꯃꯥ ꯊꯥꯕꯨꯗꯤꯁꯥꯏꯗ꯫ ꯑꯦꯛꯖꯥꯝ ꯂꯣꯏꯈ꯭ꯔꯁꯨ ꯑꯦꯛꯖꯥꯝꯒꯤ꯫ ꯇꯦꯟꯁꯟ ꯉꯥꯏꯍꯥꯛ ꯂꯩꯕꯗꯣ꯫ ꯑꯗꯨꯅ ꯐꯩꯌꯦꯕ ꯍꯥꯏꯗꯤ
ꯑ꯫
ꯇꯧꯗ꯭ꯔꯤꯕꯥꯎ ꯑꯗꯨꯝ ꯂꯩꯔꯦꯅꯦ ꯍꯥꯏꯕ ꯁꯤꯒꯤ ꯇꯦꯟꯁꯟꯁꯦ꯫
ꯍꯣꯏ ꯈꯔ ꯂꯩꯔ ꯀꯃꯥꯏꯅ ꯇꯧꯖꯔꯅꯤꯁꯦ ꯀꯩꯁꯨ ꯈꯜꯂꯨꯒꯅꯨ꯫
ꯍꯣꯏ ꯈꯜꯂꯔꯣꯏꯒꯦ ꯅꯪꯅ ꯍꯥꯏꯔꯕꯅꯤꯅ꯫
ꯆꯨꯝꯃꯤ꯫
ꯂꯄꯗ ꯍꯩꯅꯧ ꯑꯃꯨꯟꯕ ꯄꯣꯔꯛꯑꯣ꯫
ꯍꯩꯅꯧ ꯑꯃꯨꯟꯕꯁꯦ ꯍꯩꯅꯧ ꯑꯃ ꯄꯨꯔꯛꯀꯅꯤ ꯈꯟꯕꯗ ꯃꯊꯥꯕꯨ ꯁꯥꯏ ꯍꯩꯅꯧ ꯍꯩꯅꯧꯗꯣ ꯑꯩꯈꯣꯏꯒꯤ ꯍꯤꯡꯒꯣꯜꯗ ꯄꯥꯟꯕ ꯍꯩꯅꯧꯗꯣ ꯑꯗꯨꯗꯤ ꯇꯤꯟꯁꯦ ꯌꯥꯝ ꯆꯥꯏꯌꯦꯕ ꯑꯗꯨꯗꯨꯅ ꯑꯩꯅꯅꯦ ꯄꯨꯔꯛꯅꯤꯡꯗꯦꯕ ꯈꯪꯕ꯭ꯔꯥ ꯑꯗꯩꯗꯤ ꯀꯩꯅꯣ ꯇꯧꯗꯕ ꯑꯗꯨꯗ꯫ ꯁ꯭ꯋꯥꯏꯗ꯫ ꯀꯩꯅꯣ ꯇꯧꯕ꯭ꯔꯥ ꯑ꯫ ꯂꯩꯕ꯭ꯔꯥ ꯌꯦꯡꯒꯦ ꯑꯩꯈꯣꯏ ꯃꯅꯤꯡꯗ ꯑꯩꯈꯣꯏ ꯕꯣꯛ ꯈꯣꯏꯗ ꯑꯃꯗꯤ ꯄꯥꯜꯂꯦꯕꯀꯣ꯫ ꯑꯗꯨ ꯃꯣꯏꯒ ꯍꯌꯦꯡ ꯍꯦꯛꯀꯗ꯭ꯔꯥ ꯈꯣꯠꯇ꯭ꯔꯥ ꯆꯠꯀꯗ꯭ꯔꯥ ꯍꯦꯛꯄ ꯂꯩꯒꯗ꯭ꯔꯥ ꯍꯪꯒꯦ ꯑꯗꯨ ꯃꯣꯏꯁꯦ ꯌꯥꯝ ꯍꯧꯖꯤꯛꯁꯦ ꯑꯩ꯫ ꯁꯦ ꯍꯩꯅꯧ ꯃꯥꯡꯗ ꯐꯝꯃꯤ꯫ ꯕꯔꯥ ꯑ ꯐꯝꯃꯤꯕ ꯅꯠꯇꯦ ꯅꯠꯇꯦ꯫ ꯑꯁꯦꯪꯕꯒꯤ ꯐꯝꯃꯤꯕꯥ ꯑꯩꯖ ꯍꯩꯅꯧꯁꯦ ꯆꯔꯣꯡ ꯆꯔꯣꯡꯗꯤ ꯄꯥꯟꯕꯗꯣ ꯃꯨꯟꯗꯤ ꯃꯨꯟꯗ꯭ꯔꯤꯕꯩꯔꯥ ꯀꯩꯅꯣ ꯈꯪꯗꯦ ꯃꯣꯏꯁꯦ ꯆꯥꯗꯤ ꯆꯥꯟꯅꯗ꯭ꯔꯤꯕ ꯆꯥꯕ ꯄꯥꯛ ꯆꯥꯗ꯭ꯔꯤꯕ ꯅꯍꯥꯟ ꯅꯨꯃꯤꯠ ꯅꯤꯅꯤꯃꯨꯛ ꯗꯤ ꯆꯥꯈ꯭ꯔꯕ ꯃꯥꯜꯂꯦ ꯑꯗꯨ ꯍꯥꯏꯗꯤ ꯑꯅꯤꯔꯛꯀꯨꯝꯕꯗꯤ ꯆꯥꯈ꯭ꯔꯕ ꯃꯥꯜꯂꯦꯕꯀꯣ ꯑꯗꯨ ꯃꯇꯨꯡꯗꯗꯤ ꯆꯥꯗ꯭ꯔꯤꯕ ꯀꯩꯅꯧꯁꯦ ꯄꯥꯟꯗꯕꯅꯤꯅ ꯑꯗꯣ ꯀꯩꯒꯨꯝꯕ ꯀꯩꯅꯣ ꯇꯧꯔꯒꯗꯤ ꯂꯩꯔꯒꯗꯤ ꯄꯨꯔꯛꯀꯦ ꯂꯩꯇ꯭ꯔꯒꯗꯤ ꯑꯗꯨꯝ ꯎꯄꯥꯏ ꯂꯩꯇꯦꯀꯣ ꯑꯩꯣꯏꯅ ꯐꯣꯇꯣꯒꯨꯝꯕ ꯑꯣꯏꯅ ꯁꯨꯝ ꯌꯦꯡꯕꯒꯤ ꯐꯤꯕꯝ ꯑꯃ ꯑꯃ ꯂꯥꯛ
ꯍꯣꯏ ꯍꯣꯏ ꯂꯩꯇ꯭ꯔꯒꯗꯤ ꯅꯪ ꯀꯗꯥꯏꯗ ꯀꯣꯜ
ꯃꯥꯅꯦ ꯃꯥꯅꯦ ꯆꯨꯝꯃꯦ ꯆꯨꯝꯃꯦ ꯑꯗꯣ ꯑꯩꯈꯣꯏ ꯀꯩꯅꯣꯒꯤꯗꯤ ꯍꯩꯅ ꯃꯈꯩꯗꯣ ꯑꯝꯇ ꯆꯥꯎꯥꯎꯅꯗ꯭ꯔꯤꯕꯣ ꯑꯩꯈꯣꯏꯗꯤ ꯌꯥꯝ ꯊꯦꯡꯕꯩ ꯇꯥꯏꯞ ꯇꯧꯗ꯭ꯔꯣ ꯑꯩꯈꯣꯏ ꯀꯩꯅꯣꯗ ꯄꯥꯟꯕꯥ ꯃꯈꯩꯗꯨꯗꯤ
ꯈꯪꯗꯦ ꯑꯩꯈꯣꯏ ꯁꯤꯗ ꯄꯥꯜꯂꯤꯁꯤꯡꯁꯤꯗꯤ ꯑꯗꯨ ꯀꯥꯏꯅꯤ ꯁꯪꯉꯒ ꯑꯩ ꯇꯦꯟ ꯇꯦꯜ ꯂꯩ ꯄꯤꯛꯄꯤꯛꯑꯒ ꯗꯣꯝ ꯎꯝ ꯂꯩꯑ ꯑꯗꯨꯕ ꯈꯪꯗꯦ
ꯍꯣꯏ ꯆꯥꯎꯈꯠꯄꯁꯨ ꯅꯥꯏꯗꯦ ꯑꯗꯒꯤ ꯅꯍꯥꯟ ꯁꯤ ꯁ꯭ꯋꯥꯏꯒꯤ ꯆꯥꯎꯅꯔꯛꯀꯥꯟꯗ ꯑꯗꯨꯗꯗꯤ ꯆꯥꯎꯁꯨ ꯆꯥꯎꯗꯦ ꯅꯠꯇ꯭ꯔꯥ ꯑꯗꯨꯅ ꯀꯃꯥꯏ ꯇꯧꯖꯥꯠꯅꯣ ꯑꯗꯨꯕ ꯑꯗꯨꯝ ꯑꯩꯅ ꯈꯟꯕꯗ ꯃꯨꯟꯕꯗꯤ ꯅꯪꯗꯧꯕ ꯃꯥꯟꯗꯦ ꯍꯥꯏꯗꯤ ꯃꯤ ꯃꯌꯥꯝ ꯂꯩꯕꯅꯤꯅ ꯍꯦꯛꯅꯤꯡ ꯍꯦꯛꯅꯤꯡꯕꯗꯣ ꯁꯨꯝ ꯍꯦꯛ ꯅꯗꯣꯏ ꯅꯠꯇ꯭ꯔꯥ ꯑꯗꯨꯗꯨꯅ ꯍꯥꯏꯗꯤ ꯑꯗꯨꯝ ꯁꯪꯉꯒ ꯆꯥꯅꯤꯡꯕ ꯀꯥꯡꯕꯨꯨꯁꯨ ꯌꯥꯎꯔꯝꯒꯅꯤ ꯃꯨꯟꯕ ꯆꯥꯅꯤꯡꯕꯁꯨ ꯌꯥꯎꯔꯝꯒꯅꯤ ꯑꯗꯨ ꯁꯪꯉ ꯆꯥꯅꯤꯡꯕ ꯀꯥꯡꯕꯨꯅꯁ ꯍꯦꯛ ꯇꯧꯈ꯭ꯔꯗꯤ ꯃꯨꯜꯂꯔꯣꯏꯗꯅ ꯀꯩꯁꯨ ꯅꯪꯉꯔꯣꯏꯗ꯭ꯔꯤꯅꯦꯕ ꯇꯨꯒꯤꯔ ꯈꯪꯗꯦ ꯑ
ꯑꯗꯣ ꯅꯪꯒꯤꯗꯣ ꯍꯪꯉꯣꯏꯒ ꯌꯥꯝ ꯇꯥꯏ ꯍꯪꯉꯣꯏꯒ ꯌꯥꯝ ꯂꯩꯕ ꯃ
ꯍꯣꯏꯍꯦ ꯍꯪꯉꯣꯏ ꯁꯤꯁꯦ ꯈꯪ ꯭ꯔ ꯀꯩꯅꯣꯒꯤ ꯇꯥꯏꯞꯇ ꯍꯥꯏꯗꯤ ꯑ ꯑꯁꯪ ꯑꯃꯥꯟ ꯂꯩꯌꯦꯕ ꯑꯗꯨꯗꯨ ꯒꯤꯅꯦ ꯍꯪꯉꯣꯏ ꯇꯥꯔꯤꯁꯦ ꯍꯪꯉꯣꯏ ꯃ
ꯍꯥꯏꯗꯤ ꯂꯝ ꯑꯍꯥꯡꯒꯨꯝꯕꯔꯕ ꯑꯩ ꯅꯪ ꯂꯩ
ꯅꯠꯇꯦ ꯅꯠꯇꯦ ꯁꯨꯃꯥꯡꯗꯅꯦ ꯌꯨꯝꯒꯤꯅꯦ ꯑꯩꯈꯣꯏꯒꯤ ꯌꯨꯝ ꯃꯊꯪ ꯃꯊꯪ ꯁꯨꯝ ꯂꯩꯅꯔꯤꯅꯤꯗꯥꯅ ꯑꯥꯗꯣ ꯑꯩꯈꯣꯏ ꯍꯧꯖꯤꯛꯀꯤꯁꯤꯅ ꯌꯨꯝꯒꯤ ꯁꯨꯃꯥꯡꯁꯤꯗꯅꯦ ꯃꯆꯦꯠ ꯈꯔ ꯁꯨꯝ ꯑꯥ ꯀꯩꯅꯣ ꯇꯧꯔꯒ ꯍꯩ ꯂꯩꯒ ꯈꯔ ꯊꯥꯔꯒ ꯂꯩꯌꯦꯕ ꯑꯗꯨꯏꯗꯣ ꯁꯤꯁꯤꯗꯅꯦ ꯀꯩꯅꯣꯁꯨ ꯄꯥꯜꯂꯦꯕꯀꯣ ꯀꯔꯤ ꯍꯥꯏꯕ ꯑ ꯂꯩꯍꯥꯎ ꯂꯩꯍꯥꯎ ꯂꯩꯍꯥꯎ ꯄꯥꯟꯕꯤ ꯑꯃꯁꯨ ꯄꯥꯜꯂꯦ ꯑꯗꯣ ꯃꯥꯁꯦ ꯆꯥꯎꯔꯛꯑꯦ ꯑꯗꯨꯗꯨꯅ ꯂꯩꯍꯥꯎꯁꯦ ꯃꯌꯥꯝ ꯃꯌꯥꯝ ꯁꯥꯠꯄ ꯑꯗꯨꯗꯨꯒ ꯂꯩꯍꯥꯎꯁꯦ ꯂꯥꯏ ꯗꯨꯨꯛ ꯀꯠꯅꯕꯒꯤ ꯃꯌꯥꯝꯁꯦ ꯍꯦꯛꯅꯕꯁꯤꯅꯅꯦ ꯐꯪꯅꯗꯕ ꯄꯔꯦꯡꯁꯤꯗ ꯂꯩꯍꯥꯎꯁꯦ ꯑꯃꯁꯤ ꯈꯛꯇ ꯁꯥꯠꯄ ꯑꯣꯏꯕ ꯑꯗꯨꯗꯨ ꯁꯨꯃꯥꯡꯗ ꯊꯥꯔꯤꯅꯦꯕ ꯑꯁꯦꯡꯕꯩ ꯗꯤ ꯁꯨꯃꯥꯡꯗꯥ ꯊꯥꯔꯁꯨꯅꯦ ꯑꯗꯨꯝ ꯃꯌꯥꯝ ꯍꯦꯛꯅꯕꯒꯤ ꯐꯪꯅ ꯭ꯗꯔꯤꯅꯦ ꯍꯥꯏꯕ ꯀꯩꯅꯣ ꯇꯧꯕꯁꯤꯗ
ꯍꯣꯏ ꯑꯗꯨꯕꯨꯗꯤ ꯐꯖꯕ ꯍꯥꯏꯁꯦ ꯂꯥꯏꯗ ꯂꯥꯏꯗ ꯌꯥꯝꯅ ꯀꯠꯅꯕ ꯄꯥꯟꯅꯅꯤꯅꯀꯣ
ꯎꯝ ꯄꯥꯝꯅꯕꯒꯤ
ꯑꯁꯤ ꯀꯩꯅꯣ ꯇꯝꯕꯒ ꯂꯣꯏꯔꯗꯤ ꯀꯔꯤ ꯇꯧꯗꯣꯏꯅꯣ ꯃꯈꯥꯗꯤ
ꯑꯩꯁꯦ ꯀꯩꯅꯣ ꯇꯧꯔꯒ ꯑꯩꯁꯨ ꯑ ꯅꯪꯅ ꯈꯜꯂꯤꯗꯣ ꯑꯗꯨꯃꯥꯏꯅꯗꯤ ꯈꯟꯗꯤ ꯈꯜꯂꯦꯕ ꯑꯗꯣ ꯑꯃꯨꯛ ꯃꯈꯥ ꯇꯥꯅ ꯑꯥ ꯗꯔꯒ ꯄꯤ ꯍꯩꯁ ꯗꯤ ꯑꯗꯨ ꯑꯗꯥꯑꯒ ꯇꯧꯊꯕꯗꯨ ꯁꯨ ꯑꯃꯨꯛ ꯇꯜꯂꯛꯄꯒꯤ ꯋꯥꯈꯜꯁꯨ ꯑꯃꯨꯛ ꯈꯜꯂꯛꯀꯨꯝ ꯇꯧꯕ ꯑꯗꯩꯗꯤ ꯑꯁ ꯑꯩꯁꯨ ꯈꯪꯗꯦ ꯃꯊꯥ ꯁꯥꯏ ꯑꯗꯣ ꯑꯩ ꯍꯧꯖꯤꯛ ꯑꯩꯅ ꯍꯧꯖꯤꯛ ꯈꯜꯂꯤꯁꯦ ꯑꯇꯩ ꯀꯔꯤꯝ ꯅꯠꯇꯦ ꯑꯩꯒꯤ ꯑꯦꯛꯖꯥꯝꯁꯦ ꯑꯝꯇ ꯂꯣꯏꯊꯣꯛꯑꯒ ꯃꯥꯏ ꯄꯥꯛꯑꯒ ꯂꯣꯏꯈꯤꯕ ꯍꯥꯏꯗꯤ ꯍꯌꯦꯡ ꯑꯃꯨꯛ ꯇꯥꯡꯑꯗꯨ ꯑꯗꯨ ꯄꯜꯍꯩ ꯄꯜꯍꯩꯗꯦꯀꯣ ꯑꯗꯨ ꯇꯧꯕ ꯌꯥꯕ ꯅꯠꯇꯦ ꯄꯥꯈꯠꯂꯦꯕ ꯑ ꯇꯧꯕ ꯌꯥꯕ ꯅꯠꯇꯦ ꯑꯥ ꯑꯗꯨꯏꯗꯣ ꯍꯣꯏ ꯍꯣꯏ ꯑꯗꯨ ꯄꯟꯕ ꯌꯥꯕ ꯅꯠꯇꯦ ꯑꯗꯣ ꯑꯦꯁ ꯑꯦꯁ ꯁꯤꯒꯤ ꯑꯦꯛꯖꯥꯝꯁꯨ ꯊꯥꯎꯅꯥꯏꯗꯅ ꯊꯥꯅꯩꯗꯅ ꯑꯗꯨꯁꯨ ꯊꯥꯅꯤꯡꯉꯦꯕ
ꯑꯗꯨꯗꯤ ꯑꯗꯣ ꯅꯪ ꯁꯤꯖꯕꯤꯗ ꯊꯥꯕ ꯌꯥꯗ꯭ꯔꯣ ꯍꯟꯗꯛ ꯀꯤꯁ ꯌꯥꯒꯦ ꯊꯣꯛ ꯂꯒꯥꯡꯅꯕꯨꯗꯤ ꯂꯥꯁ ꯗꯦꯠ ꯑꯣꯏꯈ꯭ꯔꯕꯅꯤ ꯑꯗꯨꯗꯣ ꯊꯥꯖꯤꯜꯂꯨ ꯌꯥꯗ꯭ꯔꯣ ꯎꯝ
ꯀꯩꯅꯣ ꯂꯥꯏꯔꯤꯛ ꯀꯩꯁꯨ ꯍꯥꯏꯗꯤ ꯄꯥꯗꯦꯕ ꯑꯗꯨꯗꯤ ꯑꯩꯈꯣꯏꯒꯤ ꯀꯩꯅꯣꯒꯤ ꯄ ꯍꯥꯏꯗꯤ ꯑ ꯍꯣꯏ ꯀ꯭ꯂꯥꯁꯀꯤ ꯌꯨꯅꯤꯚꯔꯁꯤ ꯁꯤꯒꯤ ꯑꯗꯨꯝ ꯇꯧꯔꯤꯀꯥꯟꯗ ꯇꯣꯞꯄꯔꯗꯣ ꯌꯦꯡꯁꯟꯗꯕꯅꯤꯅ ꯑꯩꯅ ꯑꯗꯨ ꯐꯖꯅ ꯑꯃꯨꯛꯇꯪ ꯍꯣꯏꯁꯨ ꯍꯣꯏ ꯑꯩꯁꯨ ꯌꯦꯡꯉꯨꯈꯤꯒꯦꯅ ꯈꯜꯂꯛꯄ ꯑꯃ ꯂꯩꯗꯅ ꯈꯤꯇꯪ ꯄ꯭ꯔꯤꯄꯦꯁꯟ ꯇꯧꯔꯒ ꯆ ꯆꯠꯂꯗꯤ ꯅꯨꯡꯉꯥꯏꯗꯅ ꯑꯦꯛꯖꯥꯝꯗꯣ ꯆꯠꯂꯒ ꯩꯝꯇ ꯈꯪꯗꯕꯤꯗ ꯇꯧꯕꯗꯨꯗꯤ ꯋꯥꯈꯜꯁꯨ ꯅꯨꯡꯉꯥꯏꯔꯣꯏ ꯑꯗꯩꯗꯤ ꯈꯪꯗꯦ ꯑꯗꯨꯅ ꯍꯣꯏ ꯀꯞꯁꯨ ꯀꯞꯅꯤꯡꯗꯣꯏꯅꯦꯕ ꯑꯗꯨꯗꯨꯅ ꯈꯤꯇꯪ ꯈꯪꯉꯒ ꯍꯣꯏ ꯍꯣꯏ ꯍꯣꯏ ꯑꯗꯨꯅ ꯑꯩꯅ ꯈꯤꯇꯪ ꯄꯥꯖꯔꯒ ꯑꯩꯁꯦ ꯀꯌꯥꯃꯨꯛ ꯌꯥꯝ ꯣ ꯑꯗꯨꯃꯥꯏꯅ ꯍꯥꯏꯗꯤ ꯌꯥꯝ ꯈꯪꯗꯦ ꯏꯁꯥꯅ ꯏꯁꯥꯗꯣ ꯑꯃ ꯌꯦꯡꯅꯤꯡꯕꯗꯣ ꯈꯪꯕ꯭ꯔꯥ ꯑꯗꯨꯃꯥꯏꯅ ꯐꯥꯎꯔꯀꯥꯟꯗ ꯑꯣꯏꯅ ꯇꯧꯔꯒꯦ ꯇꯧꯕ ꯅꯠꯇ꯭ꯔꯗꯤ ꯍꯧꯖꯤꯛꯀꯤꯗꯣ ꯑꯩ ꯀꯩꯝꯇ ꯈꯪꯗꯕꯤꯗ ꯌꯥꯎꯔꯗꯤ ꯅꯨꯡꯉꯥꯏꯔꯣꯏꯕ ꯌꯥꯝꯅ ꯍꯜꯂꯛꯄ ꯍꯒ ꯋꯥꯈꯜ ꯅꯨꯡꯉꯥꯏꯔꯣꯏꯗꯕ
ꯍꯣꯏ ꯀꯩꯅꯣ ꯀꯩꯅꯣ ꯍꯥꯏꯁꯤꯕꯨ ꯈꯪꯗꯁꯤ ꯁꯤ ꯃꯆꯥ ꯃꯆꯥꯁꯤꯡꯁꯤꯕꯨ ꯑꯃꯝ ꯍꯩꯇ꯭ꯔꯕꯣ ꯀꯥꯏꯅꯒ ꯍꯥꯏꯗꯤ ꯀꯦꯝ ꯄꯥꯗ꯭ꯔꯅꯤꯅ ꯀꯩ ꯄꯥꯗ꯭ꯔꯕꯅꯤꯅ ꯃꯆꯥ ꯃꯆꯥ ꯑꯔꯥꯏꯕ ꯍꯪꯉꯛꯑꯁꯨ ꯈꯪꯗꯕꯒꯤ ꯁꯤꯟꯗ ꯂꯥꯛ
ꯍꯣꯏ ꯂꯥꯛꯇꯣꯏꯅꯦ ꯑ ꯑꯗꯨꯁꯨ ꯑꯗꯩꯗꯤ ꯈꯪꯗꯕ ꯑꯃꯅꯤ ꯍꯧꯖꯤꯟꯕꯗꯗꯤ ꯏꯁꯥꯁꯦ ꯋꯥꯈꯜꯅꯁꯨ ꯑꯃ ꯅꯨꯡꯉꯥꯏꯁꯤꯜꯂꯛꯇꯕꯒꯤ ꯕꯨ ꯆꯨꯁꯤꯟꯕꯩ ꯇꯥꯏꯞꯇ ꯇꯧꯔꯅꯤꯕ ꯈꯪꯉꯔꯣꯏꯕ ꯁꯨꯝ ꯈꯪꯁꯤꯜꯂꯛꯇꯕ ꯑꯃ ꯌꯥꯝ ꯈꯜꯂꯛꯇꯣꯏꯅꯦꯕ ꯑꯇꯣ ꯑꯗꯣ ꯅꯪ ꯀꯩꯅꯣꯒꯤꯗꯣ ꯇꯧꯈꯤꯕ꯭ꯔꯣ ꯍꯟꯗꯛ ꯑꯃ ꯑꯩꯈꯣꯏ ꯅꯍꯥꯟ ꯅꯪ ꯊꯥꯕ ꯌꯥꯎꯅꯤ ꯃꯃꯥꯡ ꯌꯥꯎꯍꯧꯗꯦ ꯑꯩꯅ ꯑꯩꯗꯤ ꯊꯥꯔꯨꯔꯦꯒ ꯇꯧꯕ ꯑꯦꯛꯖꯥꯝꯗꯣ ꯑꯗꯨꯏꯗꯣ ꯌꯥꯎꯗꯣꯏꯔꯥ ꯑꯣ ꯑꯣ ꯍꯣ ꯑꯗꯨ ꯅꯪ ꯉꯝꯅꯕ ꯀ ꯅ ꯄꯛꯈꯥꯏꯔꯣ꯫
ꯍꯣꯏ ꯃꯈꯥꯏꯗꯨꯅꯤ ꯑꯗꯣ ꯑꯩꯁꯦ ꯑꯁ ꯃꯤꯁꯨ ꯌꯥꯝ ꯃꯤꯁꯦ ꯌꯥꯝ ꯈꯟꯁꯨ ꯈꯜꯂꯣꯏꯗꯕꯅꯤꯅꯀꯣ꯫ ꯑꯗꯒꯤ ꯍꯥꯟꯅꯗꯒꯤ ꯃꯤ ꯄ꯭ꯔꯤꯄꯦꯔꯦꯁꯟ ꯇꯧꯔꯒ ꯂꯩꯕ ꯃꯤ ꯃꯌꯥꯝ ꯑꯃꯁꯨ ꯍꯥꯏꯗꯤ ꯁꯤ ꯊꯥꯔꯒ ꯁꯤ ꯌꯥꯎꯔ ꯈꯜꯂꯒ ꯍꯥꯏ ꯂꯩꯕ ꯃꯌꯥꯝ ꯑꯃꯁꯨ ꯂꯩꯔꯝꯅꯤ ꯑꯩꯈꯣꯏꯗꯤ ꯍꯟꯗꯛ ꯀꯛꯇꯁꯨ ꯈꯪꯉꯤꯗꯅ ꯍꯥꯟꯗꯩꯕꯨꯖꯤꯛ꯫ ꯈꯪꯉꯦꯕꯀꯣ꯫ ꯍꯥꯏꯗꯤ ꯑꯗꯨꯏꯁꯨ ꯍꯣꯏ ꯍꯥꯟꯅꯗꯛ꯫ ꯈꯪꯉꯒꯁꯨ ꯍꯥꯟꯅꯗꯨꯒꯤꯗ ꯇꯧꯋꯦ ꯈꯣꯠꯀꯦ ꯍꯥꯏꯅ ꯋꯥꯈꯜꯁꯦ ꯂꯩꯔꯛꯇꯦꯗꯅ꯫
ꯍꯣꯏ꯫
ꯂꯩꯔꯛꯇꯕꯅꯤꯅ ꯍꯥꯏꯗꯤ ꯀꯩ ꯍꯥꯏꯅꯤ꯫ ꯈꯪꯗꯦꯗꯥ꯫
ꯍꯣꯏ ꯑꯗꯨꯗꯣ ꯃꯣꯏ ꯑꯦꯁ ꯑꯦ ꯁꯤ ꯊꯥꯒꯦꯅ ꯄ꯭ꯔꯤꯄꯦꯔꯦꯁꯟ ꯇꯧꯔꯒ ꯂꯩꯕ ꯀꯥꯡꯕꯨꯁꯨ ꯍꯧꯖꯤꯛꯀꯤꯁꯦ ꯑꯃꯨꯛ ꯌꯦꯡꯒꯦꯅ ꯇꯧꯗꯣꯏ ꯅꯠꯇ꯭ꯔꯥ꯫ ꯃꯣꯏꯗꯤ ꯑꯗꯨꯝ ꯄ꯭ꯔꯤꯄꯦꯁꯟ ꯇꯧꯔꯒ ꯂꯩꯔꯕꯅꯤꯅ ꯑꯗꯨꯝ ꯌꯥꯎꯁꯟ ꯀꯟꯗꯥ꯫ ꯀꯩꯁꯨ ꯃꯣꯏꯗ ꯃꯥꯡꯖꯕ ꯅꯠꯇꯦꯕ꯫ ꯁꯇ꯭ꯔꯥꯏꯄꯦꯟꯗ ꯁꯨ꯫ ꯐꯪꯗꯣꯏꯅꯤꯅ ꯑꯗꯨꯗꯣ ꯁꯨꯃꯥꯏꯅ ꯈꯟꯕꯁꯨ ꯌꯥꯎꯗꯤ ꯌꯥꯎ ꯃꯣꯏ ꯃꯃꯥꯡꯗ ꯑꯩꯈꯣꯏꯗ ꯈꯪꯗꯤ ꯑꯩꯈꯣꯏ ꯈꯔ ꯈꯪꯅꯕ ꯑꯃꯁꯨ ꯃꯣꯏꯁꯤ ꯌꯥꯎꯋꯦꯅ ꯍꯥꯏꯗ꯭ꯔꯣ ꯑꯩꯅ꯫ ꯑ ꯑꯗꯨꯏ ꯇꯣ ꯃꯣꯏ ꯍ꯫ ꯀꯅꯣ ꯍꯟꯗꯛꯇꯤ ꯑꯦꯛꯖꯥꯝ ꯊꯥꯕꯗꯣ ꯃꯣꯏꯗꯤ ꯌꯥꯎꯔꯔꯣꯏ ꯍꯥꯏꯗꯤ ꯃꯣꯏꯅ ꯁꯨꯝ ꯀꯟꯁꯤꯜꯂꯒ ꯊꯝꯕꯗꯨ ꯅꯨꯡꯉꯥꯏꯇꯦ ꯑꯇꯣꯞꯄ ꯀꯥꯡꯕꯨꯨꯒꯤ ꯃꯇꯨꯡ ꯑꯃ ꯍꯥꯏꯗꯤ ꯌꯥꯎꯖꯅꯤꯡꯕ ꯃꯣꯏꯗꯤ ꯍꯟꯗꯛ ꯌꯥꯎꯔꯕꯅꯤꯅ ꯂꯣꯏꯔꯦꯗꯅ ꯑꯇꯣꯞꯄ ꯌꯥꯎꯅꯤꯡꯕꯈꯩꯁꯨ ꯃꯣꯏ ꯌꯥꯎꯅꯕ ꯃꯣꯏ ꯌꯥꯎꯅꯔꯔꯣꯏꯁꯤ ꯍꯥꯏꯅꯩ ꯀꯥꯟꯅꯗꯤ ꯍꯥꯏꯔꯞ ꯍꯥꯏꯗꯤ ꯍꯥꯏꯈꯤꯕꯅꯦ ꯃꯣꯏꯅ ꯑꯗꯨꯃꯥꯏꯅ ꯈꯟꯕꯤꯔꯒ ꯌꯥꯎꯔꯛꯇ꯭ꯔꯕꯨꯗꯤ ꯑꯩꯈꯣꯏꯅ ꯆꯥꯟꯁꯇꯣ ꯈꯔꯕꯨꯗꯤ ꯐꯪꯗꯤ ꯐꯪꯗꯣꯏꯅ ꯍꯦꯟꯅ꯫
ꯐꯪꯗꯣꯏꯅꯤ ꯍꯥꯏꯗꯤ ꯀꯩ ꯍꯥꯏꯅꯤ ꯃꯣꯏꯗꯤ ꯍꯥꯏꯗꯤ ꯃꯣꯏ ꯃꯣꯏ ꯑꯗꯨꯝ ꯊꯥ ꯂꯩꯔꯅꯤ ꯑꯗꯨꯝ ꯃꯣꯏ ꯈꯜꯂꯛꯑꯅꯤ ꯍꯥꯏꯕ ꯍꯥꯏꯗꯤ ꯍꯥꯟꯅ ꯊꯥꯒꯤ ꯀꯥꯡꯕꯨꯁ ꯑꯃꯨꯀ ꯊꯥꯔꯁꯨ ꯈꯜꯂꯛꯀꯅꯤ ꯍꯥꯏꯕ
ꯍꯣꯏ ꯍꯣꯏ ꯈꯜꯂꯛꯇꯣꯏꯅꯦ ꯍꯥꯏꯕ ꯃꯣꯏꯗꯤ ꯑꯗꯨꯗꯤ ꯑꯗꯩꯗꯤ ꯑꯗꯨꯝ ꯑꯗꯨꯝ ꯑꯦꯁ ꯑꯦꯁ ꯁꯤꯒꯤꯗꯃꯛꯇ ꯄ꯭ꯔꯤꯄꯦꯔꯦꯁꯟ ꯑꯗꯨꯝ ꯇꯧꯔꯒ ꯂꯩꯕ ꯂꯩꯔꯕꯅꯤꯅ ꯍꯥꯏꯗꯤ ꯑꯗꯨꯝ ꯑꯗꯩ ꯀꯣꯆꯤꯡ ꯇꯧꯅꯕ ꯊꯥꯕ ꯑꯦꯛꯖꯥꯝꯅꯤꯅ ꯌꯥꯝ ꯀꯟꯅ ꯑꯔꯨꯕꯁꯨ ꯀꯩꯁꯨ ꯍꯪꯉꯛꯑꯣꯏꯗꯅ ꯅꯠꯇ꯭ꯔꯥ ꯍꯥꯏꯗꯤ ꯂꯦꯕꯦꯜꯗꯣ ꯈꯔ ꯌꯦꯡꯊꯣꯛꯄꯒꯤ ꯑꯩꯈꯣꯏ ꯇꯦꯁ ꯍꯥꯏꯔꯞ ꯇꯧꯊꯣꯛꯄꯒꯤ ꯋꯥꯔꯤꯅꯦꯕ ꯃꯤ ꯌꯥꯝꯕꯅꯤꯅ ꯄꯨꯂꯞ ꯇꯝꯕꯗꯨꯁꯨ ꯌꯥꯗꯕ ꯕꯅꯤꯅ ꯑꯗꯩ ꯃꯣꯏꯁꯨ ꯏꯁꯇ꯭ꯔꯥꯏꯄꯦꯟ ꯄꯤꯔꯒ ꯇꯝꯗꯣꯏꯅꯤꯅ ꯃꯥꯡꯍꯟꯅꯤꯡꯗꯦꯗꯅ ꯍꯥꯏꯗꯤ ꯐ꯭ꯔꯤꯗ ꯇꯝꯍꯟꯅꯤꯡ ꯠꯇꯕꯗꯣ ꯑꯣꯏꯗꯧꯕ ꯃꯤꯈꯩ ꯈꯟꯅꯤꯡ ꯑꯗꯨꯅꯦꯕ ꯃꯣꯏꯅ ꯇꯧꯔꯤꯗꯨꯁꯨ
ꯃꯥ ꯍꯥꯏꯗꯤ ꯑꯔꯦꯝꯕꯗ ꯆꯠꯇꯅꯕ ꯍꯥꯏ ꯃꯤ ꯄꯩꯁꯥꯔ ꯁꯥꯅ ꯆꯗꯕ ꯂꯩ ꯇꯝꯖꯅꯤꯡꯕ ꯀꯥꯡꯕꯨꯗ ꯄꯤꯕꯒꯤ ꯆꯥꯟꯁꯅꯦ ꯃꯣꯏꯅ ꯇꯧꯔꯤꯁꯦ ꯍꯥꯏꯗꯤ ꯎꯝ ꯍꯥꯏꯗꯤ ꯑꯩꯈꯣꯏ ꯄꯩꯁꯥ ꯂꯩ ꯍꯥꯏꯕ ꯅꯠꯇꯕ ꯍꯥꯏꯗꯤ ꯃꯣꯏꯅ ꯄꯤꯅꯤꯡꯉꯤꯖꯦ ꯍꯥꯏꯗꯤ ꯑꯥ ꯀꯣꯆꯤꯡ ꯁꯤ ꯌꯥꯎꯅꯤꯡꯉꯒ ꯍꯦ ꯍꯖꯤꯛ ꯀꯣꯆꯤꯡ ꯒꯨꯝ ꯌꯥꯎꯔꯨꯒꯦ ꯍꯥꯏꯕꯗ ꯍꯧꯖꯤꯛ ꯍꯧꯖꯤꯛ ꯂꯨꯄꯥ ꯂꯤꯁꯤꯡ ꯀꯨꯟꯗꯩꯗꯤ ꯇꯥꯔꯔꯣꯏ ꯑꯗꯨꯗꯨꯅ ꯍꯥꯏꯗꯤ ꯀꯣꯆꯤꯡꯒꯨꯝꯕ ꯌꯥꯎꯕ ꯉꯝꯗꯕ ꯃꯤ ꯂꯩꯗꯅ ꯑꯗꯨꯒꯨꯝꯕꯗ ꯍꯥꯏꯗꯤ ꯃꯣꯏ ꯌꯥꯎꯖꯅꯤꯡꯉꯒ ꯂꯥꯏꯔꯤꯛꯇꯤ ꯄꯥꯕ ꯉꯝꯗꯕ ꯑꯗꯨꯅ ꯍꯥꯏꯗꯤ ꯗꯨꯝ ꯑꯗꯨꯒꯨꯝꯕꯗ ꯆꯥꯟꯁ ꯄꯤꯅꯤꯡꯕꯩ
ꯎꯝ ꯃꯣꯏꯗ ꯆꯥꯟꯁꯁꯨ ꯄꯤꯕꯤꯅꯤꯡꯕ ꯑꯗ ꯑꯗꯨꯃꯥꯏꯅ ꯑꯗꯨ ꯐꯩ ꯑꯗꯨꯃꯥꯏ ꯇꯧꯕꯤꯔꯤꯗꯣ ꯀꯣꯏꯕ
ꯑꯉꯥꯡꯅ
ꯍꯣꯏ ꯇꯧꯔꯤꯁꯦ ꯁꯦ ꯑꯗꯨꯅ ꯑꯩꯈꯣꯏꯁꯨ
ꯑꯉꯥꯡ ꯁꯤꯡꯁꯤꯅꯀꯣ ꯃꯃꯤꯃꯥ ꯁꯛꯁꯤꯡꯅ ꯐꯥꯎꯕꯒ ꯀꯥꯛꯄꯒ ꯑꯩꯈꯣꯏꯁꯤꯗ
ꯑꯩꯈꯣꯏꯁꯨ ꯑꯐꯥꯎꯕꯤ ꯉꯥꯡ ꯇꯅꯦ ꯍꯥꯏꯕꯁꯤꯗ ꯂꯩꯔꯤꯈꯩꯁꯦ ꯑꯐꯥꯎꯕꯤꯗ ꯄꯤꯛꯆꯣ ꯍꯣꯏ ꯑꯩꯅ ꯉꯁꯥꯏꯅꯦ ꯑꯥꯎ ꯁꯤꯡꯕꯨꯁꯨ ꯌꯥꯝ ꯁꯤꯡꯉꯦꯗꯣ ꯑꯩꯅ ꯉꯁꯥꯏ ꯑꯩꯗꯣ ꯑꯩꯈꯣꯏ ꯕꯣꯍꯣꯏꯗ ꯆꯠꯂꯨꯏꯕ ꯗꯨꯀꯥꯟ ꯍꯜꯂꯛ ꯀꯥꯟꯁꯤꯗ ꯃꯥ ꯗꯣ ꯅꯪꯗꯤ ꯀꯣꯏꯕ ꯆꯠꯄ ꯌꯥꯍꯧꯗ꯭ꯔꯦ ꯑꯩꯈꯣꯏꯗꯤ ꯀꯣꯏꯔꯨꯏꯅ ꯍꯥꯏꯔ ꯂꯛꯅꯔꯨꯏꯕ ꯑꯩꯅ ꯑꯗꯨ ꯃꯥꯗꯤ ꯉꯁꯥꯏꯗꯤ ꯑꯥ ꯆꯠꯅꯤꯡ ꯆꯠꯆꯧꯒ ꯍꯥꯏꯍꯧꯕꯅꯦꯕ ꯑꯗꯣ ꯍꯧꯖꯤꯛ ꯑꯃꯨꯛ ꯅꯤꯡꯁꯤꯡꯉꯛꯄ ꯃꯥꯜꯂꯦ ꯑꯗꯨꯗꯤ
ꯑꯗꯨꯗꯩ ꯈꯠꯅ ꯍꯧꯔꯛꯏꯔꯕ ꯅꯉꯣꯟꯗ
ꯀꯠꯅꯕ ꯍꯧꯔꯛꯏꯅꯦ ꯍꯣꯏ ꯑꯗꯨꯗꯤ ꯑꯩ ꯊꯝꯃꯒꯦ
ꯍꯣꯏ ꯍꯣꯏ ꯊꯝꯃꯣ ꯊꯝꯃꯣ ꯑꯗꯨꯗꯤ ꯎꯝ